ꯍꯜꯂꯣ ꯇꯥꯖꯕ ꯑꯗꯨꯣ ꯇꯥꯏꯦ ꯇꯗ꯭ꯔꯣ ꯇꯥꯏ ꯍꯥꯏꯕꯅꯦ ꯇꯥꯏ ꯍꯥꯏꯕꯅ ꯀꯩꯩꯅꯣ
ꯇꯨꯝꯗ꯭ꯔꯤꯕꯣ ꯀꯩꯗꯧꯔꯤꯒꯦ ꯀꯩ ꯏꯗꯪ ꯆꯥꯒꯦ
ꯑꯣ ꯂꯩꯌꯦ ꯑꯗꯨꯒ ꯍꯧꯖꯤꯛ ꯇꯨꯝꯒꯦ ꯇꯧꯔꯤ ꯀꯟ ꯊꯔꯒꯦ
ꯑꯩꯗꯤ ꯃꯔꯣꯏ ꯊꯣꯡꯕꯁꯦ
ꯃꯔꯣꯏ ꯊꯣꯡꯕ
ꯃꯔꯣꯏ ꯍꯥꯏꯗꯤ ꯀꯩꯅꯣꯗꯣ ꯅꯥꯀꯨꯞꯄꯤꯗꯣ ꯅꯣꯏꯗꯤ ꯊꯉ ꯑꯗꯨ ꯊꯣꯡꯉꯒ ꯆꯥꯕ꯭ꯔꯣ
ꯑ ꯍ ꯍꯅꯦ ꯑꯗ ꯁ ꯑꯥ ꯆꯥꯕꯅꯦꯕ
ꯅꯥꯀꯨꯞꯄꯤ ꯊꯣꯡꯉ ꯆꯥꯏꯕ
ꯑ ꯑꯕꯅꯦꯗꯨꯁ
ꯎꯝ ꯁꯪꯤꯁꯨ ꯍꯥꯎꯕꯅꯤꯅ ꯑꯩꯈꯣꯏꯁꯨ ꯑꯩꯈꯣꯏꯁꯨ ꯉꯁꯥꯏ ꯑꯌꯨꯛ ꯁꯪ ꯎꯔꯤ ꯊꯣꯡꯉꯦ ꯎꯔꯤꯁꯦ ꯑꯁ ꯅꯣꯡ ꯃꯪꯉꯦ ꯅꯣꯡ ꯇꯥꯕ꯭ꯔꯣ
ꯔꯤ ꯊꯣꯃꯁꯦ
ꯑ
ꯑ
ꯀꯔꯤꯌꯥ
ꯁꯁ ꯂꯔꯒꯦ
ꯇꯥꯕ꯭ꯔꯣ
ꯑ ꯐꯖꯅ ꯇꯥꯗꯕ꯭ꯔꯣ ꯍꯥꯏꯕ
ꯑꯣ ꯍꯖꯤꯦ ꯍꯖꯤꯦ ꯍꯧꯖꯤꯛ ꯇꯥꯔꯦ ꯉꯁꯥꯏ ꯇꯥꯗꯕꯀꯣ ꯅꯦꯃ ꯅꯅꯨꯡꯉꯥꯏꯌꯥ
ꯎꯝ ꯍꯧꯖꯤꯛꯁꯨ ꯇꯥꯗ꯭ꯔꯕ ꯍꯥꯏꯕ ꯑꯩ
ꯇꯥꯔꯦ ꯇꯥꯔꯦ ꯇꯥꯔꯦ ꯍꯧꯖꯤꯛ ꯇꯥꯔꯦ ꯌꯥꯝ ꯇꯥꯔꯦ
ꯑ ꯌꯥꯝ ꯣꯖ ꯦ ꯑꯁꯦꯡꯕ꯭ꯔꯣ ꯍꯌꯦꯡꯒꯤ ꯋꯥꯛꯀꯤꯡ ꯆꯠꯇꯣꯏꯔꯣ ꯎꯝ ꯌꯥꯔꯦ ꯇꯥꯅꯤꯡꯗꯩꯗ ꯅꯪ ꯋꯥꯋꯥꯛꯤꯡꯁꯦ ꯐꯩꯌꯦꯡꯉ
ꯍꯣꯏ ꯀꯤꯡ ꯆꯠꯒꯗꯧꯒꯅ ꯉꯁꯥꯏ ꯑꯌꯨ ꯍꯧꯗꯣꯛꯎ ꯍꯧꯗꯣꯛꯄꯤꯔꯒ
ꯍ ꯇꯧꯕꯗꯣ ꯑꯩ ꯐꯣꯟ ꯄꯥꯏꯔꯦ ꯍꯥꯏꯔꯗꯤ
ꯁꯥꯏꯗ ꯆꯦꯟꯁꯤꯔ ꯆꯦꯟꯁꯤꯔꯥ ꯈꯜꯂꯤꯕ
ꯈꯂꯤꯕ ꯆꯤꯁ ꯑꯩꯈꯏ ꯑꯩꯈꯣꯏ ꯔꯣꯟ ꯂꯥꯛꯑꯣ ꯎꯝ ꯗꯣꯏꯔꯣꯝꯗ ꯎꯝ
ꯅ ꯌꯥꯔꯦꯗ ꯅ ꯋꯥꯊꯤ
ꯋꯥꯊꯤ ꯅꯠꯇꯦ ꯑꯁꯦꯡꯕꯅꯦ ꯍꯌꯦꯡ ꯑꯌꯨꯛ ꯉꯟꯇꯥꯕꯣꯛꯁꯨ ꯂꯩ ꯍꯥꯏꯗ
ꯕꯣꯜ ꯄꯨꯡ ꯀꯌꯥꯗꯅꯣ
ꯄꯨꯡ ꯃꯔꯤ ꯄꯨꯡ ꯃꯔꯤ ꯑꯗꯨꯋꯥꯏꯔꯥ ꯃꯔꯤ ꯃꯈꯥꯏ ꯍꯥꯏꯔ ꯄꯣꯇꯨꯒꯜ ꯁꯅꯥꯅꯤ ꯍꯥꯏꯔ ꯄꯇꯨꯒꯜꯅꯤ ꯍꯥꯏ ꯌꯦꯡꯔꯣ ꯍꯦꯁ ꯌꯦꯡꯕ ꯉꯝꯗꯦ ꯌꯦꯡꯔꯣꯏꯕ
ꯌꯦꯡꯉꯣ ꯄꯣꯇꯨꯒ ꯔꯣꯅꯜꯗꯣꯁꯅꯕ ꯌꯦꯡꯉꯣ ꯄꯨꯡ ꯃꯔꯤ ꯃꯈꯥꯏ ꯑꯣꯏꯔꯒꯗꯤ ꯃꯉꯥ ꯈꯥꯏ
ꯃꯉꯥ ꯃꯈꯥꯏ ꯃꯉꯥ ꯃꯉꯥ ꯃꯈꯥꯏ ꯑꯗꯨ ꯍꯧꯒꯠꯂꯒ ꯌꯦꯡꯕ ꯌꯥꯏ ꯑꯣ ꯑꯗꯣ ꯅꯪ ꯋꯥꯛꯀꯤꯡ ꯆꯠ ꯈꯔꯗꯤ ꯌꯦꯡꯕ ꯐꯪꯂꯣꯏꯕ ꯑꯗꯒꯤꯅꯦ ꯍꯥꯏꯗꯨ ꯆꯠꯁꯤꯔ ꯅꯥꯗꯤ ꯈꯜꯂꯦꯕꯀꯣꯂ ꯇꯜꯂꯦ ꯆꯜꯂꯣꯏꯕ ꯆꯜꯂꯅꯨ ꯆꯜꯂꯨꯕ
ꯆꯠ
ꯆꯁꯦ ꯏꯕꯥꯅꯤ ꯏꯕꯥꯅꯤ ꯆꯁꯦꯕ
ꯅ ꯌꯥꯔꯦꯗ ꯅꯪ ꯆꯠꯇꯧ ꯃꯥꯟꯗꯦ ꯋꯥꯔꯤꯗꯤ ꯋꯥꯔꯤꯗꯤ ꯌꯥꯡ ꯌꯥꯝ
ꯇꯣꯏꯅꯦ ꯑꯁꯦꯡꯕ ꯃꯥ ꯃꯥꯅ ꯑꯃꯒꯤ ꯋꯥ ꯅꯠꯇꯦ ꯆꯠꯁꯦ ꯍꯥꯏꯔꯁꯨ ꯑꯗꯨꯃꯥꯏꯅ ꯍꯥꯏꯌꯦ
ꯃꯜ ꯍꯜꯂꯦ ꯃꯜ ꯍꯂꯦ ꯌꯥꯔꯦ
ꯋꯥꯠꯔꯤꯗꯤ ꯑꯁꯦꯡꯕ ꯅꯦ ꯆꯠꯁꯦ
ꯉꯁꯥꯏꯒꯤ ꯐꯖꯅ ꯍꯧ ꯇꯣꯛꯀꯦ
ꯏꯁꯁꯥꯏꯗꯤ ꯐꯖꯅ ꯍꯧꯗꯣꯛꯀꯦꯗꯅ ꯍꯥꯏꯔꯝꯕ ꯐꯣꯟꯁꯨ ꯄꯥꯏꯗ꯭ꯔꯦ ꯅꯪꯁꯤ ꯆꯠꯇ꯭ꯔꯦ ꯊꯥꯒꯗ꯭ꯔꯦ ꯊꯥꯖꯕꯖ ꯑꯩ ꯏꯅꯥꯎꯅꯨꯄꯥ ꯐꯣꯟ ꯄꯥꯏꯈ꯭ꯔꯦ ꯍꯥꯏꯗꯨꯗꯤ ꯑꯗꯨꯗꯤ ꯃꯥ ꯅꯨꯡꯗꯥꯡꯗꯣ ꯕꯣꯜ ꯌꯦꯡꯉꯦ ꯑꯣ ꯌꯦꯡꯕꯒꯤ ꯃ ꯐꯣꯟ ꯄꯥꯏꯈ꯭ꯔꯦꯕ
ꯅꯪ ꯑꯩ ꯑꯩ ꯌꯥꯝ ꯊꯥꯖꯗꯕꯒꯤ ꯇꯥꯏꯞꯇ ꯏꯃꯥꯟꯅꯕꯤꯗ ꯐꯥꯎ ꯍꯥꯏꯔꯤꯅꯦ ꯅꯪꯁ ꯑꯩ ꯂꯥꯛꯑꯅꯤ
ꯅꯃ ꯅꯃꯥꯟꯅꯕꯤꯗ ꯍꯥꯏꯔꯤꯅꯤꯅꯦ
ꯑ ꯀꯔꯤ ꯀꯩꯅꯣ ꯇꯧꯋꯦ ꯍꯥꯏꯖꯤꯜꯂꯦ ꯃꯑꯣꯡꯂꯅ ꯅꯪꯁꯨꯨꯅꯆꯤꯟ ꯌꯥꯝ ꯊꯤꯅꯨꯀꯣ ꯆꯩ ꯂꯥꯛꯀꯅꯤ ꯁꯣꯏꯗꯔꯦ ꯑꯩꯅ ꯀꯩꯅꯣ ꯇꯧꯕ
ꯇꯗ꯭ꯔꯤꯗ ꯅ ꯅꯆꯤꯟꯊꯤ
ꯁꯤꯖ ꯑꯗꯨꯗꯤ ꯑꯩ ꯐꯔꯦ ꯐꯔꯦ ꯅꯪꯅ ꯑꯗꯨꯝ ꯈꯜꯂꯣ ꯈꯜꯂꯣ ꯈꯅꯤꯡꯕ ꯈꯜꯂꯨꯕ ꯑꯩ ꯀꯩꯝꯇ ꯈꯟꯕꯤꯗ꯭ꯔꯦ ꯆꯤꯟꯊꯤꯕ ꯈꯟꯒꯦꯔ ꯈꯟꯋꯦꯔ ꯅꯪꯒꯤ ꯈꯨꯁꯤ ꯇꯧꯖ ꯅꯣꯡ ꯇꯥꯗꯦꯗꯥ ꯇꯥꯗꯦ ꯕ ꯅꯣꯏꯔꯣꯝꯗ ꯇꯥꯕ꯭ꯔꯣ
ꯉꯁꯥꯏ ꯈꯦꯂꯤ ꯈꯦꯂꯤ ꯈꯦꯒꯂꯝꯕꯅꯦ
ꯑꯣ ꯎꯝ
ꯇꯧꯗ꯭ꯔꯦꯗ
ꯊꯀꯨ ꯃꯀꯨꯞꯕ ꯄꯤ ꯇꯥꯕ ꯃꯥ ꯂꯩꯗ
ꯍꯣꯏ ꯑꯗꯨ ꯃꯀꯨꯞ ꯃꯀꯨꯞ ꯇꯥꯔꯝꯃꯦ ꯉꯁꯥꯏ ꯄꯨꯡ ꯇꯔꯥ ꯑꯗꯨꯋꯥꯏꯗ ꯇꯥꯔꯝꯕꯅꯦ
ꯎꯝ
ꯍ
ꯄꯨꯡ ꯀꯌꯥꯗ ꯂꯣꯏꯗꯣꯏꯅꯣꯅ
ꯍꯥ ꯆꯉꯅꯤ ꯄꯨꯡ ꯀꯌꯥꯗ ꯊꯣꯛꯇꯣꯏꯕ ꯑꯃꯨꯛꯀ
ꯉꯁꯤꯗꯤ ꯄꯦꯟꯅ ꯇꯨꯝꯃꯅꯤ ꯊꯣꯛꯑꯔꯣꯏ ꯍꯣꯔꯦꯟ
ꯑꯗꯨꯗꯤ ꯑꯌꯨꯛ ꯉꯟꯇꯥ ꯍꯧꯒꯜꯂꯣ ꯑꯗꯨꯒ ꯋꯥꯛꯀꯤꯡ ꯆꯠꯂꯁꯦ ꯌꯥꯔꯦ ꯅꯪ ꯉꯁꯤ ꯐꯖꯅ ꯇꯨꯝꯗꯣꯏꯅꯦꯕ ꯃꯇꯝ ꯂꯩꯔꯦꯕ ꯑꯗꯨ ꯑꯗꯨꯒꯤ ꯍꯌꯦꯡ ꯉꯟꯇꯥꯕ
ꯍ ꯍꯣꯏ ꯌꯦꯡꯁꯦ ꯇꯟꯗ꯭ꯔꯒꯗꯤ ꯆꯠꯁꯦꯕ
ꯌꯥꯍꯧꯍꯜꯂꯒꯅꯂ ꯌꯥꯍꯧ ꯉꯜꯂꯒ ꯆꯠꯁꯦ ꯌꯥꯍꯧ ꯊꯦꯡꯉ ꯈꯪꯗ꯭ꯔꯦ
ꯑꯁꯤꯒꯤ ꯋꯥ ꯈꯨꯈꯥ ꯍꯥꯏꯁꯤꯗꯤ ꯑꯩ ꯇꯜꯂꯤ ꯅꯪ ꯊꯥꯖꯕ ꯊꯝꯖꯩꯁꯤꯒꯦ ꯆꯥꯅꯤꯡꯗꯕ ꯌꯥꯝ ꯄꯟꯕ ꯑꯗꯨꯝ ꯌꯥꯅꯁ ꯆ ꯂꯒꯣꯁꯅꯥ ꯆ ꯂꯤꯗꯦ
ꯆꯂꯒꯟꯁꯤꯒ
ꯅꯪꯅ ꯆꯅꯤꯡꯒꯗꯤ ꯆꯠꯂꯣꯒꯨꯝꯁꯦꯕ
ꯑꯗꯨꯅꯤ ꯍꯌꯦꯡ ꯌꯥꯍꯧ ꯉꯜꯂꯒ ꯀꯩꯅꯣ ꯆꯠꯂꯒꯗꯤ ꯀꯩꯅꯣ ꯇꯧꯋꯣꯕ ꯑꯩ ꯐꯣꯟ ꯑꯩ ꯑꯩ ꯐꯣꯟ ꯇꯧꯔꯛꯀꯦ ꯑꯣꯀꯦꯕ ꯊꯦꯡꯉꯒꯗꯤ ꯈꯪꯗ꯭ꯔꯦꯀꯣ
ꯃꯥꯜꯂꯦꯕ ꯅꯝꯐꯨ ꯍꯥꯏꯕ ꯃꯥꯜꯂꯦꯕ ꯅꯪ ꯆꯠꯅꯤꯡꯗꯕꯗꯣ ꯇꯣꯛꯑꯁꯦ ꯍꯥꯏꯕꯅꯤ ꯅꯪ ꯆꯅꯤꯡꯕꯗ‌ꯣ ꯇꯣꯛꯑꯁ‌ꯦ ꯍꯥꯏ
ꯋꯥꯀꯤꯡꯕꯨꯗꯤ ꯆꯠꯀ‌ꯦꯅ ꯈꯟꯂ‌ꯦꯕ ꯀꯣ ꯑꯗꯣ ꯈꯪꯗꯦꯅꯦ ꯄꯨꯡꯈꯥꯏꯃꯨꯛꯇꯪ ꯑꯣꯏꯁꯨ ꯁ꯭ꯋꯥꯏꯗ ꯆꯦꯟ ꯁꯤꯔꯈꯟꯕꯅꯦꯕ
ꯑ ꯑꯗꯨꯗ ꯆꯦꯅ ꯍꯧꯔꯣ ꯑꯗꯨꯗꯤ
ꯍꯨꯃꯥꯡꯍꯠ ꯍꯨꯃꯥꯡꯍꯠ
ꯍꯨꯃꯥꯡ ꯈꯔ ꯇꯥꯍꯜꯂꯒ‌ꯦ
ꯈꯔ ꯈ ꯍꯨꯃꯥꯡ ꯈꯔꯥ
ꯍꯨꯃꯥꯡ ꯈꯔ ꯊ‌ꯣꯛꯍꯟ ꯎꯝ ꯊ‌ꯣꯛꯍꯜꯂꯣ ꯊ‌ꯣꯛꯍꯜꯂꯣ
ꯑꯗꯩ ꯄꯨꯛꯁꯦ ꯑꯃꯨꯛ ꯈꯔ ꯈꯔ ꯊꯤꯟꯗꯣꯛꯣꯔꯛꯑꯦ ꯍꯥꯟꯅ ꯌꯥꯝ ꯄꯨꯛꯁꯦ ꯀꯩꯅꯣ ꯇꯧꯔꯁꯤꯅꯦ
ꯄꯥꯔꯝꯕꯗꯣꯗꯤ ꯈꯔ ꯊꯤꯟꯗꯣꯛ ꯊꯤꯟꯗꯣꯛ ꯇꯎꯋꯤ ꯐꯔꯦꯅꯦ ꯑꯗꯨꯅ ꯊꯤꯟꯗꯣꯛꯑꯣ
ꯀꯥꯏꯗꯩꯅ‌ꯣ ꯄꯨꯛ ꯄꯨꯛ ꯀꯪꯉꯒ ꯀꯩꯗꯧꯗꯣꯏꯅꯣ ꯋꯥꯏꯌ‌ꯦꯕ
ꯑꯁ ꯀꯩꯒꯤ ꯋꯥꯔꯤꯅꯣ ꯃꯤꯗꯤꯅꯣ ꯃꯤꯗꯤ ꯈꯔ ꯐꯩ ꯍꯥꯏꯔꯀꯥꯟꯗ ꯅꯪ ꯅꯣꯏꯔꯛꯑꯣꯕ ꯐꯥꯏ
ꯅꯣꯏ ꯅꯣꯏꯕꯁꯦ ꯋꯥꯏ ꯋꯥꯏ
ꯀ ꯁꯤꯁ ꯅꯣꯏ ꯁꯥꯏꯅ ꯀꯥꯡꯪꯍꯜꯂꯣ ꯍꯥꯏꯕ ꯃꯥꯜꯂꯦꯗ
ꯑ
ꯑ ꯍꯥꯏꯗꯗꯤ ꯌꯥꯝ ꯄꯣꯡꯈ꯭ꯔꯕꯅꯦ ꯃꯤ ꯃꯆꯥꯁꯦ
ꯎ-ꯍꯝ ꯀꯩ ꯀꯅꯥ ꯄ‌ꯣꯡꯕꯅ‌ꯦ ꯑꯩ ꯃꯤ ꯑꯩ ꯄꯣꯝꯕꯒ ꯍꯩꯖꯗꯦ
ꯃꯁꯤꯍꯗꯅ ꯍꯩꯇꯦ ꯍꯥꯏꯁꯤꯗꯣ ꯃꯆꯤꯟ ꯉꯥꯛꯇꯅꯦ ꯑꯇꯣꯞꯄꯗꯤ ꯌꯥꯝ ꯍꯩꯅꯉꯥꯡ ꯍꯟꯗꯛ ꯀꯩꯅꯣ ꯀꯣꯏꯕ ꯆꯠꯅꯕ ꯈꯔ ꯁꯤꯟ ꯂꯥꯡꯉꯣ ꯁꯤꯜꯂ ꯁꯤꯟꯂꯔ‌ꯣꯏꯒꯦꯅ ꯍꯧꯖꯤꯛ ꯏꯔꯥꯡ ꯏꯔꯥꯡ ꯃꯇꯝꯗ ꯀꯩꯒꯤ
ꯏꯔꯥꯡ ꯍꯥꯏꯔꯒ ꯃꯇꯝ ꯍꯥꯏꯗꯤ ꯁꯥꯏ ꯑꯅꯛ ꯑꯅꯛꯄꯗ ꯀꯩꯅꯣ ꯆꯠ
ꯆꯠꯄ ꯌꯥꯏ ꯀꯩꯅ‌ꯣ ꯑꯅꯛꯄ ꯆꯠꯄ ꯃꯐꯝ ꯂꯩꯇꯦ ꯑꯩꯗꯤ ꯈꯪꯗꯦꯕ ꯃꯐꯝꯗꯣ ꯅꯣꯏꯅ ꯈꯪꯕꯅ ꯅꯣꯏꯗꯤ ꯁꯤꯟꯕ ꯌꯥꯗ꯭ꯔꯣ ꯍꯣꯏꯗ
ꯑꯩꯈꯣꯏ ꯑꯥꯏꯗꯤꯁꯤꯟꯕ ꯍꯥꯏ
ꯍꯩꯇ‌ꯦ ꯅꯣꯏ ꯅꯣꯏꯅ ꯁꯤꯟꯕ ꯈꯔ ꯍꯥꯏꯌ‌ꯦꯕ ꯁꯤꯟꯕ ꯍꯩꯇꯦ ꯀꯥꯏꯅꯀꯣ ꯌꯥꯝ ꯆꯤꯟ ꯊꯤꯔꯅꯨ ꯅꯪꯁꯤꯟꯕ ꯍꯩꯁꯤꯗꯤ
ꯑꯩ ꯁꯤꯟꯕ ꯍꯩꯇꯦ ꯁꯤꯟꯡꯕ ꯍꯩꯇꯕꯒꯤꯅꯦ ꯅꯣꯏꯗ ꯁꯤꯜꯂꯣ
ꯂꯛꯑꯣ ꯍꯥꯏꯗ‌ꯣ ꯅꯍꯥꯟ ꯅꯍꯥꯟ ꯀꯩꯅꯣꯗꯣ ꯑꯩꯈꯣꯏ ꯀꯩꯅꯣꯗꯥ ꯆꯠꯄ ꯀꯥꯟꯗꯥ ꯎ ꯀꯩꯅꯣꯅ ꯇꯇꯥꯁꯅꯦ ꯑꯗꯨꯒ ꯕꯔꯅꯤꯡ ꯇꯥꯏꯄꯨ ꯑꯣ ꯃꯣꯏꯗꯣ
ꯈꯪ ꯀꯗꯦ ꯎꯝ
ꯃꯣꯏ ꯃꯣꯏ ꯀꯥꯡꯪꯕꯨꯨꯗ
ꯑ ꯁꯀꯥꯟꯖꯃꯤꯍ
ꯑꯩꯈꯣꯏ ꯀꯥꯡꯪꯘꯨꯗ
ꯎꯝ
ꯑꯗꯨꯅ ꯀꯣꯏꯕ ꯆꯠꯁꯤꯦ ꯍꯥꯏꯔꯛꯄ
ꯎꯝ
ꯑꯗꯨꯅ ꯑꯩꯅ ꯈꯪꯗꯦꯗ ꯑꯩꯅ ꯍꯥꯏꯕ ꯃꯥꯅ ꯅꯨꯄꯥꯁꯤꯡꯒꯤ ꯍꯟꯗꯛꯇꯤ ꯇꯧꯔꯒꯦ ꯍꯥꯏꯔꯛꯑꯦ ꯅꯨꯄꯥꯁꯤꯡꯅ ꯇꯧꯒ ꯑꯃꯨꯛ ꯇꯧꯔꯅꯤ ꯍꯥꯏ ꯑꯣ ꯑꯣ ꯇꯧꯔꯣ ꯇꯧꯔꯣ ꯑꯩꯅ ꯍꯥꯏꯕ ꯅꯣꯏꯁꯦ ꯃꯤ ꯊꯥꯖꯠꯅꯤꯡꯉꯥꯏ ꯂꯩꯇꯦ ꯑꯩꯅ ꯍꯥꯏꯕ ꯑꯗꯨꯗ ꯑꯩꯈꯣꯏ ꯄꯨꯟꯕ ꯃꯇꯝꯗꯣ ꯑꯗ ꯍꯪ ꯉꯟꯅꯕꯅꯦꯕ ꯑꯗꯨꯅ ꯃꯥꯅ ꯑꯁꯦꯡꯕꯅꯦ ꯍꯥꯏꯔꯛꯄ ꯑꯩꯅ ꯏꯔꯥꯎ ꯃꯔꯛꯁꯤꯗ ꯀꯗꯥꯏꯗ ꯆꯠꯇꯣꯏꯕ ꯑꯩꯅ ꯍꯥꯏꯕ ꯆꯠꯅꯕ ꯇꯧꯁꯤꯅꯦ ꯍꯥꯏꯔꯛꯄ ꯊꯥꯖꯗ꯭ꯔꯤꯗ ꯅꯣꯏꯁꯦ ꯑꯩꯅ ꯍꯥꯏꯕ ꯎꯝ ꯁ ꯆꯁꯨ ꯅꯣꯏꯅ ꯄꯁꯤꯅꯤ ꯊꯥꯖꯥꯕ ꯂꯩꯇꯦ ꯍꯣꯏ ꯑꯩꯉꯣꯟꯗꯒꯤ ꯅꯝꯕꯔ ꯋꯥꯟ ꯀꯣ ꯁꯟꯗꯦ ꯅꯨꯃꯤꯠꯇꯣ ꯀꯪꯂꯥ ꯆꯪꯁꯦꯔꯣ
ꯎꯝ ꯆꯗꯗꯔꯥ
ꯑ
ꯑꯩ ꯁꯪꯗꯧ ꯃꯥꯥꯟ
ꯗꯧ ꯃꯥꯟꯗꯦꯅꯦ ꯀꯩꯅꯩꯅꯣ
ꯆꯔꯁꯤ ꯀꯥꯔꯒ ꯃꯥꯒꯤ ꯀꯪꯂꯥ ꯆꯪꯗꯦꯕ
ꯎꯝ ꯑꯔꯁꯄꯥꯟꯗꯁꯨ ꯑꯃꯨꯛ ꯆꯪꯗꯣꯏꯅꯦ
ꯆꯪꯉꯣ ꯆꯪꯉꯣ
ꯁꯥ
ꯑꯩꯁꯨ ꯈꯪꯗꯦ ꯆꯥꯔꯖ ꯀꯥꯔꯒꯗꯤ ꯆꯠꯄ ꯌꯥꯏ ꯆꯪꯕ ꯌꯥꯏ
ꯍꯣꯏ
ꯏꯅꯤ ꯆꯁ ꯀꯥꯗꯧ ꯃꯥꯟꯗꯅꯦ
ꯑꯩ ꯊꯕꯛ ꯂꯩꯔꯒ ꯑ
ꯍꯔ ꯀꯥ
ꯌꯥꯝ ꯇꯨꯅꯤꯡꯕ ꯃꯥꯜꯂꯦ ꯇꯨꯝꯃꯣ ꯑꯝ
ꯇꯨꯝ ꯇꯨꯝꯃꯨꯕꯅ ꯐꯥꯗ꯭ꯔ ꯈꯥꯟ ꯅꯪꯗꯤ ꯇꯨꯝꯕꯤꯔꯣꯏꯗ꯭ꯔꯣ
ꯑꯁ ꯑꯩꯁꯨ ꯉꯁꯤ ꯈꯔ ꯉꯟꯅ ꯇꯨꯝꯗ꯭ꯔꯗꯤ ꯌꯥꯔꯣꯏ ꯉꯥꯔꯥꯡ ꯐꯖꯅ ꯇꯨꯝ ꯀꯩꯅꯣ ꯇꯧꯋꯦꯕ ꯊꯦꯡꯉ ꯇꯨꯝꯕꯒꯤ
ꯑ ꯇꯨꯝꯃꯨꯔꯣ ꯅꯪꯁꯨ
ꯀꯣꯔꯣꯅꯥ ꯁꯨ ꯌꯥꯕ꯭ꯔꯠꯇꯅꯤ ꯑꯗꯨ ꯇꯨꯝꯕ ꯌꯥꯗꯕꯒꯤꯅꯦ ꯀꯩꯅꯣ
ꯌꯥꯅꯕ ꯇꯧ ꯀꯩꯅꯣ
ꯎꯒꯦ ꯅꯅꯕ ꯇꯧꯁꯦ ꯇꯥꯕꯅꯦ